ꯈ
ꯇꯥꯏ
ꯉꯁꯥꯏ ꯑꯩ ꯅꯪꯉꯣꯟꯗ ꯇꯧꯕꯗꯣ ꯑꯗꯨ ꯍꯟꯖꯤꯟ ꯍꯟꯖꯔ ꯇꯧꯕꯅꯦꯕ ꯇꯥꯕ ꯑꯗꯨ ꯑꯗꯨ ꯇꯧꯕꯒꯤꯔ ꯈꯪꯗꯦ ꯌꯥꯈꯤꯗ꯭ꯔꯦ ꯅꯪꯉꯣꯟꯗ ꯇꯧꯕ
ꯈꯪꯗꯦ ꯅꯦ ꯅꯤꯍꯥ ꯏꯚꯥꯅꯤ ꯇꯧꯕꯁꯨ ꯌꯥꯗꯦꯕ ꯌꯥꯝ ꯇꯣꯏꯅ
ꯎꯝ
ꯅꯨꯃꯤꯠ ꯀꯌꯥꯅꯤꯅꯣ ꯑꯃ ꯇꯧꯔꯀꯥꯟꯗ ꯌꯥꯔꯛꯑꯦꯕ ꯀꯗꯥꯏꯗ ꯂꯥꯛꯏꯁꯦ
ꯇꯥꯗꯔꯣ
ꯅꯠꯇꯦ ꯇꯥꯏ
ꯎꯝ
ꯑꯗꯨꯗꯤ ꯀꯣꯅ ꯌꯥꯏꯔꯦ ꯂꯥꯏꯔꯤꯛ ꯇꯥꯛꯄ ꯅꯠꯇ꯭ꯔꯦ ꯁꯪꯕꯅꯤꯗ ꯑꯗꯨ ꯃꯥ ꯀꯣꯏꯁꯟ ꯑꯃ ꯈꯪꯗꯦꯅꯦ ꯌꯦꯡꯉꯟꯕ ꯄꯥꯔꯣ ꯀ꯭ꯂꯥꯁ ꯇꯦꯟ ꯃꯣꯏ ꯍꯦꯔꯤꯇꯦꯖꯀꯤ ꯄꯩꯈꯥ ꯍꯪꯆꯤꯠꯇꯒꯤꯅꯦꯕ ꯑꯗꯨꯏ ꯁꯥꯕꯅ ꯁꯤꯔꯦ ꯀꯨꯏꯗ꯭ꯔꯦ ꯍꯪꯆꯤꯠꯅꯦ
ꯎꯝ
ꯋꯥ ꯉꯥꯡꯉꯣ ꯀꯩꯅꯣ ꯂꯦꯞꯄꯗꯤ ꯄꯩꯁꯥ ꯐꯪꯉꯔꯣꯏꯌꯦ
ꯂꯦꯞꯄꯗꯤ ꯄꯩꯁꯥ ꯐꯪꯉꯔꯣꯏ ꯑꯦ ꯑꯩ ꯉꯔꯥꯡ ꯏꯃꯥꯟꯕꯤꯒ ꯋꯥꯔꯤ ꯁꯤꯟꯅꯩꯌꯦ ꯅꯍꯥꯟꯗꯣ ꯅꯍꯥꯟꯇꯪ ꯑꯗꯣ ꯃꯥꯒꯤꯗꯨꯗꯤꯅꯦ ꯄ꯭ꯔꯣꯐꯥꯏꯜ ꯇꯥꯛꯁꯇ ꯀꯝꯄ꯭ꯂꯤ ꯇꯧꯕ ꯁꯨꯡꯌꯥ ꯌꯥꯗꯕꯤꯗ ꯂꯩꯔꯦ ꯍꯥꯏꯕ ꯍꯧꯖꯤꯛꯐꯥꯎ ꯆꯪꯕ ꯌꯥꯗꯗꯅ
ꯑꯗꯨ ꯑꯗꯨꯝ ꯁꯦꯝꯗꯗꯤ ꯌꯥꯗꯕꯅꯦ ꯑꯗꯨꯕꯨꯗꯤ ꯄꯩꯁꯥ ꯂꯤꯡ ꯇꯧꯕꯗꯣ ꯖꯤꯄꯦ ꯂꯤꯡ ꯇꯧꯕꯗꯨꯁꯨ ꯑꯁ ꯀꯌꯥꯅꯣꯝ ꯆꯪꯕꯅꯤ
ꯑꯗꯨꯅꯦ ꯑꯗꯨ ꯑꯩꯅ ꯍꯥꯏꯕ ꯅꯍꯥꯟ ꯋꯥꯔꯤ ꯁꯥꯟꯅꯗꯔꯤꯗꯣ ꯀꯔꯝ ꯀꯥꯟꯗꯅꯣ ꯄꯩꯁꯥ ꯑꯣꯠꯂꯛꯇꯣꯏꯁꯦ ꯍꯥꯏꯕ ꯅꯤꯍꯥꯅ ꯋꯥꯠ ꯆꯂꯤ ꯑꯣꯜꯂꯛꯈꯤꯔꯣ ꯑꯩ ꯍꯞꯇꯥ ꯑꯃꯃꯨꯛ ꯉꯥꯏꯌꯣꯌꯦ
ꯍꯞꯇꯥꯃꯨꯛ ꯆꯪꯕꯅꯤ ꯑꯗꯒꯤ ꯑꯞꯗꯦꯠꯇ ꯑꯗꯨꯝ ꯂꯥꯛꯏꯗꯅ ꯅꯨꯡꯗꯥꯡ ꯈꯨꯗꯤꯡꯒꯤ ꯑꯗꯨ ꯇꯧꯔꯤꯀꯥꯟꯗꯨꯗ ꯐꯠ ꯂꯥꯎ ꯌꯥꯍꯧꯕꯁꯨ ꯌꯥꯕꯅꯤ
ꯑꯣ ꯈꯪꯗꯦ ꯑꯩ ꯑꯞꯗꯦꯠꯀ ꯑꯞꯗꯦꯠꯀꯩ ꯌꯦꯡꯗ꯭ꯔꯤ ꯑꯩ ꯀꯩꯝꯇ ꯀꯩꯝꯇ ꯌꯦꯡꯗꯦ ꯑꯩ ꯅꯍꯥꯟꯈꯩ ꯇꯨꯝ ꯇꯣꯛꯎꯔꯕꯅꯦ ꯏꯃꯥꯟꯅꯕꯤꯅ ꯍꯥꯏꯐꯦꯠꯇ ꯍꯪꯉꯛꯑ ꯑꯩꯅ ꯍꯥꯏꯕ ꯍꯥꯏꯐꯦꯠ ꯑꯗ ꯃꯥꯅ ꯑꯗꯨꯗꯤ ꯐꯩꯅꯦ ꯍꯥꯏꯔꯒ ꯏꯕꯥꯅꯤ ꯇꯧꯅꯁꯦꯅ ꯇꯧꯅꯕꯅꯦꯕ ꯑꯗ ꯃꯥꯒꯤꯗꯣ ꯄ꯭ꯔꯣꯐꯥꯏꯜ ꯇꯥꯛꯁꯇꯣ ꯀꯝꯄ꯭ꯂꯤꯠ ꯇꯧꯗꯕꯤꯗ ꯑꯗꯨꯝ ꯂꯩꯈ꯭ꯔꯦ ꯌꯥꯗꯦ ꯑꯗꯨꯗꯨꯒ ꯑ ꯃꯉꯥꯔꯒ ꯁꯥꯟꯅꯕꯗꯨꯗ ꯑꯃꯗꯤ ꯄꯨꯔꯥ ꯔꯤꯖꯦꯛ ꯆꯠꯈ꯭ꯔꯦ ꯀꯩꯒꯤ ꯔꯤꯖꯦꯛ ꯆꯠꯂꯤꯅꯣ ꯍꯥꯏꯔꯒ ꯋꯥ ꯉꯥꯡꯕ ꯇꯥꯗꯦꯌꯦ
ꯑꯥꯏꯃ
ꯉꯥꯡꯉꯤ ꯐꯖꯅꯗꯤ ꯉꯥꯡꯕꯅꯦ ꯑꯗꯣ ꯀꯃꯥꯏꯅ ꯇꯥꯗ꯭ꯔꯤꯅꯣ ꯈꯪꯗꯦ ꯋꯥ ꯉꯥꯡꯕ ꯇꯥꯗꯦꯌꯦ ꯑꯗ ꯅꯤꯍꯥꯅ ꯅꯪꯉꯣꯟꯗꯁꯨ ꯀꯣꯜ ꯇꯧ ꯃꯥꯁꯨ ꯇꯧꯔꯛꯑꯅꯤ ꯑꯗꯩꯗꯤ ꯃꯊꯪ ꯃꯊꯪ ꯇꯧꯅꯔꯣ ꯑꯩꯅ ꯃꯉꯣꯟꯗ ꯅꯪ ꯀꯣꯜ ꯇꯧꯔꯛꯀꯦ ꯃꯥ ꯂꯥꯏꯕ꯭ꯔꯦꯔꯤꯗ ꯂꯥꯏꯔꯤꯛ ꯄꯥꯔꯤ ꯍꯥꯏꯌꯦ
ꯍꯧꯖꯤꯛꯔꯣ
ꯍꯣꯏ ꯂꯥꯏꯕꯦꯔꯤ ꯂꯩ ꯍꯥꯏꯌꯦ
ꯃꯥ ꯄꯨꯡ ꯇꯔꯨꯛ ꯑꯗ꯭ꯋꯥꯏꯗ ꯍꯜꯂꯛꯄꯅꯤ
ꯑꯣ ꯂꯥꯏꯕꯦꯔꯤ ꯂꯩꯅ ꯍꯥꯏꯔꯛꯄ ꯑꯩꯅ ꯍꯪꯕꯗꯨꯗ ꯃꯉꯣꯟꯗ
ꯄꯨꯡ
ꯀꯅꯥꯅꯣ
ꯅꯤꯍꯥ ꯏꯕꯥꯏꯅꯤ ꯇꯧꯕꯗꯣ
ꯑꯣ ꯅꯍꯟ ꯋꯥꯔꯤ ꯁꯥꯟꯅꯕꯗꯣ
ꯎꯝ ꯅꯪ ꯄꯩꯁꯥ ꯆꯪꯉꯛꯑꯕꯣ ꯍꯥꯟꯅ ꯋꯥꯔꯤ ꯁꯥꯟꯅꯒꯤ
ꯑꯍꯥꯟꯕꯗ ꯋꯥꯔꯤ ꯁꯥꯟꯅꯕꯗꯣ ꯆꯪꯉꯛꯑꯦ ꯊ꯭ꯔꯤ ꯊ꯭ꯔꯤ ꯑꯩꯠꯇꯤ ꯆꯪꯉꯦ ꯊ꯭ꯔꯤ ꯁꯕꯦꯟꯇꯤ ꯅꯥꯏꯟ ꯑꯩꯠꯇꯤ ꯋꯥꯟ ꯆꯪꯉꯛꯀꯦ ꯅꯪ ꯀ꯭ꯌꯥ ꯆꯉꯛꯀꯦ ꯅꯪ ꯀꯌꯥ ꯆꯪꯒꯦ ꯑꯣ ꯅꯤꯍꯥ ꯏꯕꯥꯅꯤ ꯋꯥꯔꯤ ꯁꯥꯟꯅꯕꯗꯨꯅꯦ ꯊ꯭ꯔꯤ ꯑꯩꯠꯇꯤ ꯆꯪꯉꯛꯏꯗꯣ
ꯎꯝ ꯑꯗꯨꯖꯣ ꯑꯇꯧꯕ ꯃꯥꯗꯤꯅꯦ ꯌꯥꯝꯅ ꯀꯩ ꯌꯥꯝ ꯆꯪꯉꯦꯌꯦ ꯗꯕꯜꯗ ꯀꯩ ꯍꯥꯏꯅꯤ ꯃꯥꯅ ꯃꯥꯅ ꯈꯣꯏꯗ ꯃꯈꯥ ꯄꯤꯊꯔꯛꯏꯗꯅ ꯇꯥꯛꯁ ꯇꯣ ꯑꯗꯨꯒꯤ ꯃꯥꯅ ꯃꯦꯟ ꯑꯣꯏꯕꯗꯒꯤ ꯃꯥ ꯍꯥꯏꯅꯤ ꯑꯩꯉꯣꯟꯗ ꯑꯁ ꯏꯪꯂꯤꯁ ꯉꯥꯛꯇ ꯉꯪꯒ꯭ꯔꯦꯁꯦ
ꯃꯥ ꯐꯅ꯭ꯌꯥꯝ ꯃꯥ ꯐꯅ꯭ꯌꯥꯝ ꯐꯪꯉꯦ ꯍꯥꯏꯕꯅꯦ ꯂꯤꯁꯤꯡ ꯑꯅꯤ ꯑꯩ ꯅꯪ ꯄꯩꯁꯥ ꯀꯌꯥꯝ ꯐꯪꯉꯦ ꯂꯤꯁꯤꯡ ꯑꯅꯤ ꯍꯦꯜꯂꯦ ꯍꯥꯏꯕ ꯀꯩꯅꯣꯝ ꯍꯥꯏꯔꯛꯄꯅꯦꯕ ꯅꯪ ꯃꯤ ꯀ꯭ꯌꯥ ꯁꯨꯔꯒꯦ ꯅꯪ ꯀꯣꯜ ꯇꯧꯕ
ꯑꯩ ꯅꯪ ꯇꯧꯔꯤꯖꯤꯅ ꯑꯍꯥꯟꯕꯅꯦ ꯃꯥꯅ ꯇꯧꯔꯛꯄꯗꯨꯢ ꯃꯈꯥ ꯑꯩ ꯃꯤ ꯃꯉꯥ ꯁꯨꯗ꯭ꯔꯤ ꯑꯩ ꯇꯧꯅꯤꯡꯉꯥꯏ ꯂꯩꯖꯗꯗꯅ
ꯑꯩꯁꯨ ꯑꯩꯁꯨ ꯃꯥꯅ ꯇꯧ ꯇꯧ ꯇꯧ ꯍꯥꯏꯕꯅꯦ ꯑꯩꯅ ꯑꯩ ꯇꯧꯅꯤꯉꯥꯏ ꯂꯩꯇꯦ ꯍꯥꯏꯕ
ꯑꯗꯨꯅꯦ ꯃꯥꯅ ꯑꯁ ꯃꯣꯏ ꯈꯣꯟꯊꯤ ꯆꯥꯔꯗꯤꯌꯦ ꯃꯥ ꯍꯥꯏꯅꯦ ꯅꯣꯏ ꯅꯪ ꯀꯩꯇꯧꯔꯤꯒꯦꯌꯦ ꯑꯩꯉꯣꯟꯁꯤꯗ ꯐꯣꯟꯗꯣ ꯈꯔ ꯇꯧꯋꯣꯌꯦ
ꯃꯣꯏ ꯃꯤ ꯂꯩꯇꯕꯒꯤ ꯀꯅꯣ ꯇꯧꯋꯦ ꯍꯥꯏꯌꯦ ꯃꯥꯅꯦ ꯑꯩꯅ ꯌꯥꯗꯦ ꯈꯣꯠꯇꯦꯅ ꯃꯉꯣꯟꯗ ꯍꯪꯃꯟꯗꯅ ꯉꯔꯥꯡꯗꯒꯤ
ꯎꯝ
ꯀꯃꯥꯏꯟ ꯇꯧꯕꯅꯣ ꯈꯪꯗꯦ ꯆꯥꯛ ꯆꯥꯔꯦꯅꯦ ꯅꯪꯖꯨ ꯅꯪ ꯆꯥꯛ ꯆꯥꯔꯕꯣ
ꯆꯥꯛ ꯆꯥꯥꯔꯦꯗ ꯑꯩꯁꯨ
ꯅꯪ ꯄꯨꯨꯡ ꯀ꯭ꯌꯥ ꯍꯧꯒꯠꯀꯦ
ꯄꯨꯡ ꯔꯣ ꯕꯥꯔꯣ ꯇꯥꯔꯝꯗꯥꯏ ꯑꯗꯥꯏ ꯍꯧꯒꯠꯂꯤ
ꯑꯩ ꯑꯩ ꯉꯁꯤꯗꯤ ꯃꯥꯄꯟ ꯍꯧꯒꯠ ꯃꯥꯜꯂꯦ
ꯅꯪ ꯌꯥꯝ ꯇꯞ ꯇꯞ ꯉꯥꯡꯉꯤꯗꯣ ꯑꯃꯨꯛꯀ ꯔꯤꯖꯦꯛ ꯆꯠꯆꯖꯅꯤ
ꯇꯥꯗ꯭ꯔꯣ ꯑꯩꯅ ꯉꯥꯡꯕ
ꯇꯥꯏꯌꯦ ꯑꯗꯣ ꯅꯈꯣꯟꯗꯣ ꯌꯥꯝ ꯄꯤꯛꯑꯦ
ꯀꯩꯒꯤꯅꯣ ꯉꯥꯡ ꯀ꯭ꯌꯥꯝꯅ ꯂꯥꯎꯅꯗꯤ ꯉꯥꯡꯕꯅꯤ
ꯅꯪꯅ ꯇꯞꯅ ꯉꯥꯡꯕꯒꯤ
ꯂꯥꯎꯕꯅꯤꯍꯦ ꯑꯩꯅ ꯉꯥꯡꯕ
ꯀꯩ ꯍꯤꯟꯖꯥꯡ ꯆꯥꯔꯒꯦ
ꯉꯥ ꯊꯣꯡꯉꯦ꯫ ꯎ ꯉ ꯅꯪ ꯀꯩ ꯍꯟꯖꯥꯛ ꯊꯣꯡꯒꯦ ꯑꯩꯅ ꯊꯣꯡꯗꯦꯍꯦ ꯑꯩꯅ ꯇꯨꯝꯍꯧꯒꯠꯂꯥꯛꯄꯗ ꯄꯗ ꯑꯩꯈꯣꯏ ꯃꯥꯅ ꯆꯥꯛ ꯊꯣꯡ ꯂꯣꯏꯔꯝꯃꯦ꯫
ꯎꯝ ꯑꯈꯟ ꯃꯔꯣꯏ ꯊꯣꯡꯉꯦ ꯃꯔꯣꯏ ꯅꯦ ꯕꯣꯔꯤꯅꯦ ꯊꯥꯡꯖꯤꯡꯅꯦ ꯑ ꯑꯩ ꯈꯜꯂꯒ ꯂꯩꯔꯝꯅꯦ꯫ ꯈꯔ ꯁꯥꯡꯅꯕ ꯋꯥꯔꯤꯁꯦꯅ꯫ ꯑꯗꯨꯒ ꯎ ꯃꯣꯔꯣꯛ ꯃꯦꯠꯄ ꯑꯃꯒ ꯎ ꯃꯣꯔꯣꯛ ꯃꯦꯠꯄꯗꯨꯗ ꯇꯦꯕꯤ ꯊꯥꯡꯖꯤꯡ ꯍꯥꯞꯇꯦ ꯑꯗꯨꯒ ꯇꯦꯕꯤ ꯇꯦꯕꯤ ꯁꯣꯏꯔ ꯂꯩꯌꯦꯕ꯫ ꯊꯥꯡꯁꯤꯡꯗꯨꯁꯨ ꯍꯥꯞꯆꯤꯜꯂꯒꯗꯤ ꯀꯩꯅꯣ ꯇꯧꯗꯣꯏꯅꯦꯕ꯫ ꯁꯤꯡꯖꯨ ꯑꯣꯟꯗꯣꯏꯅꯦꯕ ꯑꯗꯣ ꯑꯩꯅ ꯃꯣꯔꯣꯛ ꯂꯦꯄꯗꯣꯇꯪ ꯆꯥꯈꯔꯦ꯫ ꯌꯥꯔꯦ ꯋꯥ ꯌꯥꯝ ꯌꯥꯝꯈ꯭ꯔꯦ ꯅꯪꯒꯤꯃꯨꯛ ꯍꯥꯏꯔꯛꯑꯣ꯫
ꯐꯔ ꯐꯔ ꯍꯋꯥꯏ ꯑꯍꯥꯟꯕꯗꯗꯤ ꯍꯋꯥꯏ ꯊꯣꯡꯕ ꯑꯩꯈꯣꯏ ꯄꯥꯠ ꯆꯠꯄ ꯅꯪꯅꯕꯅꯦꯅ꯫ ꯑꯗꯨꯒ ꯈꯣꯏꯀꯥ ꯀꯩꯅꯣ ꯑꯣꯏꯕꯅꯦꯕ ꯁꯝ ꯔꯥꯏꯐꯜ ꯀꯦꯝ ꯂꯩꯕꯅꯦꯕ ꯁꯤꯗ꯫ ꯑꯗꯨꯗꯨꯒꯤ ꯃꯣꯏ ꯃꯃꯥꯅ ꯃꯥꯕꯨꯗꯤ ꯂꯩꯇꯦ ꯃꯥ ꯍꯧꯖꯤꯛꯄꯨꯗꯤ ꯂꯩꯇꯦ ꯃꯌꯨꯝꯗ ꯂꯩꯕꯅꯦꯕꯀꯣ ꯃꯥꯒꯤ ꯉꯥ ꯑꯇꯥꯎꯕ ꯊꯣꯡꯕ ꯃꯣꯏꯒꯤ ꯃꯣꯏ ꯂꯩꯃꯤꯟꯅꯕ ꯀꯥꯡꯒꯨꯗꯨꯗ ꯊꯣꯡꯒꯗꯕꯅꯦꯅ ꯑ ꯄꯤꯒꯗꯕꯅꯤꯅ ꯑꯗꯨꯃꯥꯏꯅ ꯊꯣꯡꯉ ꯊꯤꯜꯂꯤꯅꯤ ꯆꯥꯊꯣꯛꯑꯒ꯫ ꯆꯥꯛ ꯆꯥꯊꯣꯛꯑꯒ꯫ ꯀꯩꯅꯣ ꯇꯧꯔꯦ ꯗꯤꯖꯔꯇꯦꯁꯟ ꯗꯤꯖꯥꯔꯇꯦꯁꯟ ꯅꯠꯇꯅ ꯗꯤꯖꯔꯇꯦꯁꯟ ꯇꯧꯗ꯭ꯔꯦ꯫ ꯑ ꯗꯇꯥ ꯑꯦꯟꯇ꯭ꯔꯤ ꯇꯧꯕꯒꯤ ꯍꯌꯦꯡ ꯁꯝꯃꯤꯠ ꯇꯧꯒꯗꯕꯅꯤꯅ ꯑꯩꯗꯤ ꯁꯔꯚꯦ ꯆꯠꯄꯁꯨ ꯌꯥꯎꯍꯧꯗꯦꯕ꯫ ꯁꯥꯔꯚꯦ ꯀꯩꯅꯣꯗ ꯆꯠꯂꯦ ꯅꯤꯡꯉꯦꯜꯗ ꯆꯠꯂꯦ ꯈꯪꯕ ꯅꯤꯡꯉꯦꯜ
ꯈꯪꯗꯦꯗ꯫
ꯀꯩꯅꯣꯔꯣꯝ ꯂꯩꯕꯅꯦ ꯉꯔꯤꯄꯣꯛ ꯑꯟꯗ꯭ꯔꯔꯣꯝ ꯂꯩꯕꯅꯦ ꯑꯃ ꯊꯨꯝ ꯁꯨꯡꯕꯝꯗꯣ꯫
ꯈꯪꯗꯤꯌꯦ꯫
ꯊꯨꯝ ꯁꯨꯝꯐꯝꯅꯦꯕ ꯁꯨꯡ ꯁꯨꯝꯐꯝ ꯂꯩꯌꯦꯗꯤ ꯈꯪꯕ ꯅꯠꯇ꯭ꯔꯣ꯫
ꯈꯪꯗꯦꯕ ꯑꯣ ꯂꯩꯔꯝꯃꯗꯤ ꯌꯥꯏꯔꯦ꯫
ꯍꯣꯏ ꯊꯨꯝ ꯁꯨꯡꯐꯝ ꯂꯩꯌꯦꯕꯀꯣ ꯑꯗꯨꯗ ꯆꯠꯂꯦꯕ ꯑꯩꯈꯣꯏ ꯑꯩꯈꯣꯏ ꯀ꯭ꯂꯥꯁꯀꯤ ꯃꯣꯏ ꯃꯌꯥꯝ ꯆꯠꯄꯗꯣ ꯑꯩꯗꯤ ꯏꯁꯥꯗꯣ ꯅꯨꯡꯉꯥꯏꯇꯕꯅꯤꯅ ꯌꯥꯍꯧꯗ꯭ꯔꯦꯕ꯫ ꯑꯗꯨꯒ ꯒ꯭ꯔꯨꯞ ꯁꯦꯝꯃꯦꯕ ꯒ꯭ꯔꯨꯞꯇꯨꯗ ꯃꯤ ꯃꯉꯥ ꯃꯉꯥ ꯇꯧꯔꯒ ꯌꯨꯝ ꯀꯨꯟꯃꯨꯛꯀꯤ ꯂꯧꯈꯠꯄꯅꯦꯕ ꯗꯇꯥ ꯑꯗꯨ ꯗꯇꯥ ꯂꯧꯈꯠ ꯆꯠꯄꯈꯩꯗꯣ ꯑꯃꯨꯛ ꯀꯩꯅꯣꯗ ꯃꯦꯟꯈꯠꯂꯤꯕ ꯎꯝ ꯀꯔꯤ ꯀꯨꯝꯄꯤꯎꯇꯔ ꯇꯧ ꯇꯦꯞꯇꯣ ꯇꯧꯔ ꯃꯦꯟꯈꯠꯂꯛꯗꯅ ꯑꯃꯨꯛ ꯑꯗꯨ ꯃꯦꯟꯈꯠꯂꯒ ꯑꯗꯣ ꯑꯃꯨꯛ ꯂꯣꯏꯅꯃꯛ ꯍꯌꯦꯡ ꯑꯃꯨꯛ ꯁꯝꯃꯤꯠ ꯇꯧꯗꯣꯏꯅꯦ ꯄꯦꯝꯃꯥ ꯑꯦꯛꯖꯥꯝ ꯂꯣꯏ ꯍꯥꯏꯕꯅꯦ ꯑꯦꯛꯖꯥꯝ ꯂꯣꯏ ꯍꯥꯏꯖ ꯋꯥꯅꯦ ꯊꯕꯛ ꯌꯥꯝꯃꯦ ꯑꯗꯩꯗꯤ ꯑꯩ ꯑꯦꯛꯖꯥꯝ ꯇꯧꯔꯤ ꯃꯅꯨꯡꯗꯨꯗ ꯑꯩꯒꯤ ꯁꯥꯇ꯭ꯔ ꯅꯠꯇ꯭ꯔ ꯃꯌꯥꯝꯒꯤꯁꯨ ꯑꯦꯛꯖꯥꯝꯨꯛ ꯇꯧꯁꯜꯂꯤꯕ
ꯍꯣ ꯑꯗꯨꯅꯦ ꯑꯉꯥꯡꯒꯩ ꯄꯩꯈꯥꯁꯦ ꯍꯟꯗꯛꯁꯦ
ꯑꯗꯨꯗꯒꯤꯅꯦ ꯑꯩꯅ ꯍꯦꯛ ꯑꯃ ꯂꯣꯏꯈ꯭ꯔꯥ ꯑꯗꯨꯅꯦ ꯑꯃ ꯂꯣꯏꯈ꯭ꯔꯒ ꯑꯃ ꯇꯧꯔꯤꯀꯥꯟꯗꯨꯗꯅꯦ ꯑꯩ ꯑꯦꯛꯖꯥꯝ ꯇꯧꯔꯦꯗꯅ ꯍꯧꯖꯤꯛ ꯑꯩ ꯑꯦꯛꯖꯥꯝ ꯂꯣꯏꯔꯦꯗꯅ ꯑꯗ ꯑꯃꯃꯨꯛ ꯇꯧꯔꯛꯇꯣꯔꯦ ꯇꯥꯡ ꯑꯃꯗꯒꯤ꯫ ꯄꯨꯔꯥ ꯕꯦꯔꯥꯅꯤꯀꯣ ꯀꯥꯁ ꯁ꯭ꯀꯨꯜ ꯑꯝꯇ ꯃꯥꯟꯅꯗꯕꯒꯤ꯫
ꯎꯝ ꯑꯗꯒꯤ ꯃꯣꯏꯒꯤ ꯁ꯭ꯀꯨꯜꯁꯨ ꯁ꯭ꯀꯨꯜꯁꯨ ꯀꯥꯗ꯭ꯔꯤ ꯃꯌꯥꯝꯁꯤꯒꯅꯦ ꯀꯥꯂꯦꯟ ꯁꯨꯇꯤꯁꯨ ꯊꯥ ꯇꯪꯈꯥꯏꯃꯨꯛ ꯊꯥꯅꯤꯌꯦ ꯑꯃꯨꯛ
ꯀꯥꯂꯦꯟꯁꯨꯗꯤ ꯊꯥꯗ꯭ꯔꯤꯕ ꯅꯣꯏꯒꯤ ꯁꯤ ꯕꯤ ꯑꯦꯁꯤ ꯔꯥ
ꯅꯠꯇꯦ ꯍꯦꯔꯤꯇꯦꯖꯀꯤ ꯁꯃꯔ ꯀꯩꯝ ꯇꯧꯅꯤꯡꯉꯤ ꯊꯥꯗ꯭ꯔꯔꯤ ꯃꯣꯏ ꯁꯦꯟꯇꯔ ꯇꯥꯕꯒꯤ
ꯊꯒ꯭ꯔꯥꯕꯅꯦ ꯍꯦꯔꯤꯇꯦꯖꯀꯤꯌꯥ
ꯂꯥꯈꯣꯏꯗ ꯖꯣꯁꯦꯞꯀꯤ ꯇꯥꯏꯌꯦ ꯅꯪ ꯇꯥꯕ꯭ꯔꯣ
ꯀꯌꯥ ꯑꯥ ꯍꯧꯖꯤꯛ ꯂꯦꯞꯄꯝꯕ ꯑꯗꯨꯒꯤꯅꯦ ꯇꯥꯕ
ꯇꯥꯏ ꯇꯥꯏ ꯖꯣꯁꯦꯐ ꯇꯥꯏꯥꯒꯦ ꯅꯪꯄ꯭ꯔꯣ
ꯇꯥꯏꯌꯦ ꯅꯦꯠ ꯂꯣꯏꯒꯤ ꯌꯥꯗꯕꯩꯅꯦ
ꯑꯩ ꯅꯥꯀꯣꯡꯕꯪꯒꯤ ꯇꯧꯏ
ꯇꯥꯏꯌꯦ ꯇꯥꯏꯌꯦ ꯁꯦꯟ ꯖꯨꯁꯦꯞꯀꯤꯗꯤ ꯊꯥꯏ ꯍꯥꯏꯔꯣꯀꯩ ꯍꯥꯏꯅꯣ ꯅꯪ ꯍꯥꯏꯗꯣ
ꯎꯝ ꯊꯥꯏ ꯍꯥꯏꯕ ꯑꯗ ꯍꯦꯔꯤꯇꯦꯖꯀꯤꯅ ꯄꯩꯈꯥ ꯂꯣꯏꯔ ꯊꯥꯒꯕ ꯊꯅꯥ
ꯎꯝ ꯍꯧꯖꯤꯛ ꯂꯣꯏ ꯊꯥꯅꯔꯤꯕꯅꯤ ꯃꯟꯗꯦꯗꯩꯗꯤ ꯀꯥꯟꯅꯔꯅꯤ ꯅꯠꯇ꯭ꯔꯒ ꯗꯦꯠ ꯋꯥꯟ ꯗꯦꯠ ꯋꯥꯟꯗꯒꯤ ꯀꯥꯟꯅꯗꯣꯏꯕ
ꯎꯝ ꯅꯪ ꯍꯨꯖꯤꯛ ꯑꯉꯥꯡ ꯂꯥꯏꯔꯤꯛ ꯇꯛꯏꯔꯥ
ꯇꯥꯛꯇꯦ ꯍꯧꯖꯤꯛ ꯀꯩꯝ ꯇꯧꯗꯦ ꯀꯣꯛ ꯇꯨꯝꯃꯝꯕꯅꯦ ꯀꯣꯛ ꯇꯨꯝꯕ ꯇꯨꯝꯃꯤꯀꯥꯟꯗꯅꯦ ꯅꯪ ꯑꯩ ꯅꯪꯉꯣꯟꯗ ꯍꯥꯏꯔꯛꯏꯗꯣ ꯅꯪꯉꯣꯟꯗ ꯍꯥꯏꯔꯝꯃꯤꯗꯅ ꯅꯪ ꯃꯤꯠ ꯇꯔꯥ ꯑꯃꯨꯇ ꯉꯥꯏꯌꯣ ꯍꯥꯏꯕꯗꯨꯗ ꯑꯩꯁꯦ ꯀꯣꯛ ꯇꯨꯝꯊꯣꯛꯍꯧꯔꯒꯦꯅ ꯀꯣꯛ ꯇꯨꯝꯊꯣꯛꯄꯅꯦꯕ ꯍꯧꯖꯤꯛ ꯅꯪ ꯑꯃꯨꯛ ꯀꯟꯗꯤꯁꯅꯔ ꯇꯩꯔ ꯊꯝꯕꯤꯌꯦ ꯅꯪꯅ ꯑꯃꯨꯛ ꯍꯦꯛ ꯊꯝꯈꯤꯕꯒꯤ ꯃꯄꯥꯥꯟꯗꯨꯗ ꯑꯃꯨꯛ ꯊꯥꯗꯣꯛꯑꯗꯣꯏꯅꯦ ꯍꯧꯖꯤꯛꯅꯥ ꯅꯪ ꯇꯔꯄꯩ ꯎꯝ ꯈꯏ ꯑꯦ ꯑꯗꯨꯗꯩ ꯅꯪ ꯇꯧꯔꯛꯄ ꯍꯣꯏ ꯍꯣꯏ ꯑꯗꯨꯗꯤ ꯍꯥꯏꯖꯦ ꯅꯪ ꯇꯧꯔꯛꯄ ꯃꯄꯥꯗꯨꯗ ꯑꯃꯨꯛ ꯀꯣꯛ ꯑꯣ ꯇꯩꯊꯣꯛꯄꯩ ꯃꯄꯥ ꯆꯥꯅꯔꯅꯤꯗꯅ
ꯑꯥ
ꯃꯇꯝꯗꯣ ꯃꯍꯟ ꯗ꯭ꯔꯦꯗꯅ
ꯎꯝ
ꯗꯨꯢ ꯋꯥꯥꯏꯅꯤꯗ
ꯑꯥ
ꯅꯩꯍꯧꯕ ꯉꯥꯡ
ꯑꯥ ꯍꯣꯔꯦꯟ ꯅꯨꯡꯗꯥꯡꯜꯁꯦ ꯀꯩ ꯏꯟꯖꯥꯡ ꯊꯣꯡꯗꯣꯏꯅꯣ ꯈꯪꯗꯦ
ꯑꯩꯈꯣꯏꯁꯨ ꯈꯪꯗꯦ ꯀꯩ ꯍꯤꯗꯥꯡ ꯊꯣꯡꯗꯣꯏꯅꯣ ꯀꯩ ꯊꯣꯡꯉꯒ ꯍꯥꯎꯗꯣꯏꯅꯣ ꯀꯩ ꯊꯣꯡꯗꯣꯏꯅꯣ ꯈꯪꯗꯦ ꯑꯝꯇ
ꯎꯝ
ꯑꯗꯣ ꯁꯥꯕꯅꯤꯅꯅꯦ ꯈꯪꯕ ꯑꯃꯨꯛꯃꯨꯛꯁꯨ ꯀꯥꯡꯁꯣꯏ ꯆꯥꯕꯁꯤꯅꯗꯤ ꯍꯦꯟꯅꯗꯤ ꯍꯥꯎꯕꯣꯏ ꯎꯝ ꯃꯣꯔꯣꯛ ꯃꯦꯠꯄꯥ ꯑꯝꯒ ꯁꯅ
ꯎꯝ ꯀꯥꯡ ꯍꯧꯔ ꯀꯩꯅꯣꯝꯃꯒ ꯅꯠꯇꯗꯤ ꯂꯧꯈꯠꯄ ꯌꯥꯗꯦ ꯀꯥꯡ ꯁꯣꯏ ꯃꯇꯝꯗꯗꯤ
ꯑꯦ ꯀꯥꯡꯁꫭꯏ ꯃꯊꯟꯗꯗꯤ ꯌꯥꯗꯤꯍꯦ ꯅꯪꯁꯨ ꯑꯗꯨꯗꯤ ꯑꯣꯏꯗ ꯑꯣꯏꯗ ꯄꯥꯗꯕ
ꯑꯗꯨꯅꯤ ꯑꯩꯗꯤ ꯀꯔꯤ ꯑꯝꯃꯥ ꯀꯩꯏꯝ ꯍꯥꯏꯔꯛꯇ꯭ꯔꯦ ꯁꯤꯕꯣꯗ
ꯀꯥꯏꯗꯒꯤ ꯀꯥꯡꯁꯣꯏꯇꯪꯗꯤ ꯏꯁ ꯀꯩꯅꯣꯅ ꯐꯩꯌꯦ ꯑꯗꯨꯒ ꯎꯝ ꯌꯥꯔꯒꯗꯤ ꯌꯦꯔꯨꯝ ꯍꯧꯑꯦ ꯑꯗꯨꯅ ꯁꯝꯃꯦꯗꯅ
ꯎꯝ
ꯑꯩꯒꯤ ꯇꯋꯦꯜ ꯊꯤꯕꯅꯦ ꯑꯩ ꯇꯋꯦꯜ ꯀꯥꯏ ꯆꯠꯈ꯭ꯔ ꯖꯥꯠ ꯌꯦꯔꯨꯝ ꯍꯧꯕ ꯌꯥꯝ ꯆꯥꯏꯌꯦ ꯑꯩꯈꯣꯏꯗꯤ
ꯑꯩ ꯌꯥꯝ ꯆꯥꯏꯅꯤꯡꯇꯦ ꯑꯩꯈꯣꯏꯗꯤ ꯑꯉꯥꯡ ꯑꯅꯤ ꯑꯉꯥꯡ ꯑꯅꯤ ꯌꯥꯝ ꯆꯥꯏ ꯇꯤꯐꯤꯟꯒꯤ ꯑꯌꯨꯛ ꯆꯠꯂꯝꯗꯥꯏꯈꯤ ꯑꯗꯨꯒꯤ ꯇꯧꯕꯗ ꯑꯩ ꯌꯥꯝ ꯆꯥꯅꯤꯡꯗꯦ
ꯌꯦꯔꯨꯝ ꯌꯥꯝ ꯆꯥꯏꯌꯦ ꯌꯦꯔꯨꯝ ꯊꯥꯎ ꯇꯥꯎꯔꯒ ꯌꯥꯝ ꯆꯥꯏ ꯌꯦꯔꯨꯝ ꯌꯥꯝ ꯑꯩꯈꯣꯏ ꯢꯃꯨꯛ ꯌꯦꯔꯨꯝ ꯐꯖꯅ ꯆꯥꯏ ꯍꯨꯏꯐꯧ ꯆꯥꯏ ꯍꯨꯏꯕꯧꯇꯅꯦ ꯍꯨꯏꯐꯧꯇꯅꯦ ꯉꯥꯔꯤ ꯃꯅꯟ ꯑꯃ ꯇꯣꯛꯑꯦ ꯌꯦꯟꯖꯥꯡ ꯍꯥꯎꯇꯔꯗꯤ ꯆꯥꯗꯦ ꯑꯗꯨꯗꯨꯒꯅꯦ ꯌꯦꯔꯨꯝꯗꯣ ꯐꯨꯠꯂꯦ ꯐꯨꯠꯂꯒ ꯇꯣꯠꯂꯦ ꯑꯗꯨꯒ ꯆꯥꯏ ꯑꯗꯨꯒ ꯑꯩꯁꯦ ꯍꯧꯖꯤꯛꯁꯦ ꯇꯨꯋꯦꯜꯞ ꯊꯤꯔꯝꯕꯅꯦꯕꯀꯣ ꯑꯗꯨꯒꯅꯦ ꯇꯧꯔꯁꯦ ꯃꯄꯥꯟꯗ ꯑꯩꯅ ꯄꯨꯊꯣꯛꯑ ꯌꯥ ꯂꯩꯕ ꯖꯥꯠꯅꯦ ꯑꯩꯅꯗꯤ ꯑꯃꯨꯛ ꯀꯥꯎꯔꯒ ꯑꯃꯨꯛ ꯊꯤꯕ ꯆꯪꯉꯣꯏꯕ
ꯄꯨꯊꯣꯛꯑ ꯊꯝꯃꯣ ꯑꯗꯨꯗꯤ
ꯅꯠꯇꯦ ꯄꯨꯊꯣꯛꯑ ꯊꯃꯝꯃꯦꯕ ꯄꯨꯊꯣ ꯊꯝꯃꯦꯕ ꯊꯝꯈ꯭ꯔꯕ ꯄꯣꯠꯅꯦꯕ ꯑꯗꯣ ꯋꯥꯔꯤ ꯁꯥꯟꯅꯕꯗꯣ ꯀꯣꯛꯉꯥꯎꯑꯦ ꯑꯗꯣ ꯑꯃꯨꯛ ꯊꯤꯕ ꯆꯪꯉꯣꯏꯅꯦ ꯍꯥꯏꯕ ꯃꯄꯥꯟꯗ ꯊꯣꯛꯂꯛꯑꯀꯥꯟꯗ ꯑꯃꯨꯛ ꯂꯩ ꯂꯩꯔꯝꯃꯤꯗꯨꯒ
ꯎꯝ ꯍꯌꯦꯡꯅꯤ ꯌꯨꯅꯤꯚꯔꯁꯤꯇꯤ ꯆꯠꯇꯣꯏꯔ
ꯍꯌꯦꯡ ꯌꯨꯅꯤꯚꯔꯁꯤꯇꯤ ꯆꯠꯇꯣꯏꯅꯦ ꯔꯦꯖꯤꯁꯇ꯭ꯔꯦꯁꯟ ꯁꯥꯔꯇꯤꯐꯤꯀꯦꯠ ꯐꯥꯎ ꯂꯧꯗ꯭ꯔꯤꯌꯦ ꯑꯩ
ꯑꯣ ꯑꯦ ꯑꯗꯣ ꯐꯣꯔꯝ ꯐꯤꯜꯞ ꯇꯧꯕꯗ ꯆꯪꯗꯥꯏꯅꯦ
ꯆꯪꯗꯦ ꯑꯩꯈꯣꯏꯒꯤꯗꯤ ꯑꯩꯈꯣꯏꯗꯤ ꯀꯩꯅꯣ ꯑꯣꯏꯌꯦꯕ ꯑꯦ ꯕꯤ ꯁꯤ ꯑꯥꯏ ꯗꯤꯅ ꯇꯧꯔꯒ ꯋꯦꯕꯁꯥꯏꯠꯀꯤꯗ ꯇꯣꯉꯥꯟꯅ ꯑꯗꯨꯝ ꯎꯝ ꯐꯣꯔꯝ ꯐꯤꯜ ꯑꯞ ꯇꯧꯅꯕꯅꯤꯅꯅꯦ ꯑꯗꯨꯗ ꯔꯦꯖꯤꯁꯇ꯭ꯔꯦꯁꯟ ꯇꯥꯍꯧꯕ ꯅꯠꯇꯕꯅꯤꯅꯅꯦ
ꯎꯝ
ꯑꯣꯟꯂꯥꯏꯟꯗꯣ ꯂꯣꯏ ꯇꯧꯋꯦꯕ ꯑꯗꯨꯗꯨꯅ ꯀꯩꯝ ꯆꯪꯅꯗꯦ ꯑꯗꯨꯗꯗꯤ ꯑꯃꯨꯛ
ꯅꯥꯕꯗꯤ ꯈꯔ ꯐꯔꯕꯣ
ꯐꯔꯦ ꯈꯔ ꯐꯔꯦ
ꯅꯁꯥ ꯈꯨꯔꯨ ꯈꯨꯔꯨ ꯀꯩꯀꯥ ꯆꯤꯛꯄꯗꯣ ꯁꯔꯨ ꯀꯩꯀꯥ ꯆꯤꯛꯄꯗꯣ ꯑꯗꯨꯁꯨ ꯐꯥꯔꯄꯕ
ꯐꯔꯦ ꯑꯗꯣ ꯑꯩ ꯐꯩ ꯍꯥꯏꯕꯁꯦ ꯀꯤꯌꯦꯕ ꯈꯪꯕ꯭ꯔꯥ ꯆꯤꯟꯁꯦ ꯍꯦꯛꯇ ꯐꯩ ꯍꯥꯏꯔꯗꯤ ꯍꯦꯛꯇ ꯅꯥꯔꯛꯑꯦꯕ ꯈꯪꯕ꯭ꯔꯥ ꯅꯥꯕ ꯅꯥꯒꯦ ꯅꯥꯒꯦ ꯇꯧꯋꯦꯕ ꯐꯕꯨꯗꯤ ꯐꯩꯌꯦ ꯑꯩ ꯍꯟꯗꯛ ꯀꯦꯝꯕꯨꯗꯤ ꯇꯧꯗꯦ ꯌꯥꯝ ꯆꯠꯂꯨꯔ ꯆꯠꯂꯨꯔꯒꯗꯤ ꯑꯃꯨꯛ ꯏꯁꯥ ꯌꯥꯝ ꯋꯥꯏꯑꯦ ꯀꯣꯂꯦꯖ ꯆꯠꯄꯒꯗꯣ ꯇꯥꯔꯤꯕꯣ ꯅꯪꯕꯣ ꯅꯦꯠꯋꯥꯛ ꯅꯨꯡꯉꯥꯏꯇꯕ ꯃꯥꯜꯂꯦ ꯍꯜꯂꯣ ꯍꯜꯂꯣ ꯍꯜꯂꯣ ꯍꯜꯂꯣ